ꯂ
ꯍꯜꯂꯣ ꯅꯨꯡꯉꯥꯏꯔꯤꯕ꯭ꯔꯣ ꯀꯃꯥꯏꯅ ꯇꯧꯔꯤꯒꯦ
ꯅꯨꯡꯉꯔꯤꯌꯦ ꯀꯩ ꯂꯩꯔꯒꯦ ꯍ ꯐꯣꯟ ꯊꯥꯖꯗꯅ ꯇꯧꯔꯛꯄꯕꯣ
ꯀꯩꯁꯨ ꯂꯩꯇꯦꯗ ꯁꯨꯝ ꯅꯣꯏꯒꯤ ꯌꯨꯝ ꯀꯩꯀꯥ ꯁꯥꯏ ꯍꯥꯏꯕꯗꯣ ꯄꯥꯎ ꯇꯥꯈꯤꯕ ꯑꯗꯨꯗ ꯀꯩ ꯀꯩ ꯐꯤꯕꯝ ꯂꯩꯔꯒꯦ ꯀꯌꯥꯝ ꯂꯣꯏꯁꯤꯜꯂꯒꯦꯅ ꯍꯪꯉꯛꯀꯦꯅ ꯇꯧꯔꯛꯏꯅꯦ
ꯑ ꯌꯨꯝꯁꯦ ꯅꯍꯥꯟꯋꯥꯏ ꯑꯃꯨꯛ ꯁꯥꯔꯒ ꯑꯃꯨꯛ ꯀꯩꯀꯥ ꯃꯊꯛꯀ ꯍꯩꯕ ꯂꯣꯏꯔ ꯃꯇꯨꯡ ꯑꯃꯨꯛ ꯃꯔꯛ ꯑꯃ ꯈꯔ ꯗꯦꯛꯞꯄꯨꯔꯦꯕꯀꯣ
ꯑꯗꯣ ꯑꯃꯨꯛ ꯍꯧꯖꯤꯛꯅ ꯑꯃꯨꯛ ꯎꯝ ꯍꯟꯖꯤꯛ ꯑꯃꯨꯛ ꯍꯧꯔꯦ ꯑꯗꯣ ꯀꯩꯅꯣ ꯎꯝ ꯋꯥꯜ ꯀꯩꯀꯥ ꯀꯥꯕ ꯑꯗꯒꯤ ꯏꯁꯇꯤꯌꯔ ꯁꯦꯝꯕ ꯀꯩꯀꯥ ꯂꯣꯏ ꯂꯣꯏꯔꯦ ꯐ꯭ꯂꯣꯔ ꯇꯧꯔꯤꯌꯦ ꯍꯧꯖꯤꯛꯅ ꯑꯗꯨꯃꯥꯏꯅ ꯂꯩꯔꯤ ꯄ꯭ꯔꯣꯁꯦꯁ ꯍꯥꯏꯕꯨ
ꯑꯗꯨꯗꯤ ꯅꯣꯏ ꯃꯩ ꯀꯩꯀꯥꯗꯤ ꯁꯥꯠꯇ ꯀꯩꯅꯣ ꯒ꯭ꯔꯥꯎꯟ ꯐꯤꯠꯇꯤꯡ ꯇꯧꯗꯣꯔꯤꯕ꯭ꯔꯥ ꯅꯠꯇ꯭ꯔꯒꯅ ꯄ꯭ꯂꯥꯁꯇꯔ ꯔꯪ ꯀꯩꯀꯩ ꯂꯣꯏꯔꯒ ꯄꯇꯤ ꯅꯛꯄꯒ ꯇꯣꯉꯥꯟꯅ ꯑꯃ
ꯑꯣ ꯃꯅꯨꯡꯗ ꯍꯥꯞꯀꯅꯦꯕꯀꯣ ꯃꯩꯁꯦ ꯑ ꯐꯨꯝꯕꯒꯤꯗ ꯑꯣꯏꯅꯗꯤ ꯇꯧꯈꯔꯦ ꯄ꯭ꯂꯥꯟꯗꯣ ꯅꯍꯥꯟꯋꯥꯏ ꯃꯅꯨꯡꯗ ꯍꯥꯞ ꯍꯩꯕ ꯈꯣꯠꯄꯗ ꯍꯥꯞꯍꯧꯔꯒ ꯇꯧꯗꯤ ꯇꯧꯍꯧꯔꯦꯕꯀꯣ ꯃꯅꯨꯡꯗ ꯐꯨꯝꯕꯒꯤ ꯑꯣꯏꯅꯗꯤ ꯍꯣꯏ ꯑꯗꯨꯃꯥꯏꯅꯗꯤ ꯈꯟꯗꯤ ꯈꯟꯅꯔꯤꯦ ꯑꯗꯣ ꯍꯧꯖꯤꯛ ꯍꯧꯖꯤꯛꯀꯤ ꯑꯣꯏꯅꯗꯤ ꯁꯦꯝꯗ꯭ꯔꯤꯑꯕꯀꯣ ꯑꯗꯨꯝ ꯋꯥꯜ ꯀꯩꯀꯥ ꯀꯥꯕ ꯂꯣꯏꯗꯉꯥꯏꯔ ꯑꯗꯨ ꯂꯣꯏꯔꯒ ꯃꯩꯒꯤꯗꯣ ꯑꯃꯨꯛ ꯈꯟꯅꯔꯒ ꯇꯧꯔꯁꯦꯅ ꯇꯧꯕꯅꯦ
ꯑꯣ ꯑꯗꯨꯗꯤ ꯋꯥꯜ ꯀꯥꯕ ꯂꯣꯏꯔꯗꯤ ꯃꯣꯏ ꯋꯥꯜꯗ ꯀꯛꯀꯦ ꯍꯥꯏꯔꯛꯅꯤ ꯃꯩꯗꯣ ꯃꯩꯗꯤ ꯄꯥꯏꯌꯞ ꯀꯩꯀꯩ ꯐꯣꯝꯕꯗꯣ
ꯑꯣ ꯈꯪꯗꯦ ꯃꯩꯒꯤꯁꯤ ꯌꯥꯝ ꯀꯟꯅ ꯀꯨꯞꯅ ꯈꯪꯗ꯭ꯔꯦ ꯑꯩꯗꯤ ꯀꯩꯅꯣꯗꯣ ꯍꯥꯏꯗꯤ ꯀꯩꯀꯩ ꯇꯧꯗꯣꯏꯅꯣ ꯑꯗꯨꯗꯤ ꯃꯊꯪꯗꯣ ꯍꯧꯖꯤꯛ ꯑꯗꯨꯝ ꯋꯥꯔ ꯀꯥꯕꯗꯨꯣ ꯂꯣꯏꯔꯒ ꯇꯧꯅꯦꯕꯨꯗꯤ ꯍꯥꯏꯗꯣ ꯈꯪꯗꯦ ꯃꯈꯥꯗꯨꯗꯤ
ꯑꯣ ꯃꯩꯒꯤꯁꯦ ꯐꯨꯝꯕꯅ ꯐꯩ ꯐꯨꯝꯕꯅ ꯐꯩ ꯍꯥꯏꯕꯗꯤ ꯑꯩꯈꯣꯏꯅꯁꯨ ꯁꯨꯝ ꯁꯨꯀꯥꯟꯗ ꯑꯩꯈꯣꯏꯁꯨ ꯃꯩ ꯁꯦꯝꯕ ꯆꯠꯄꯅꯤꯅꯀꯣ
ꯎꯝ
ꯃꯩ ꯁꯨꯕ ꯃꯩ ꯁꯦꯝꯕ ꯀꯩ ꯀꯔꯤ ꯆꯠꯀꯥꯟꯗ ꯃꯩꯁꯦ ꯐꯨꯝꯕꯅ ꯐꯩ ꯍꯥꯏꯕꯗꯤ ꯀꯩꯅꯣꯁꯦ ꯍꯌꯦꯡ ꯁꯣꯔꯠ ꯁꯥꯔꯀ꯭ꯋꯤꯠ ꯊꯣꯛꯄ ꯍꯥꯏꯁꯦ ꯇꯝꯕ ꯉꯝꯕ ꯅꯠꯇꯦꯗꯅꯀꯣ ꯑꯗꯨꯝ ꯃꯅꯨꯡꯗ ꯐꯨꯝꯖꯤꯟꯈ꯭ꯔ ꯇꯥꯔꯒꯗꯤ ꯃꯥꯒꯤ ꯁꯣꯔꯠ ꯁꯥꯔꯀ꯭ꯋꯤꯠ ꯊꯣꯛꯑꯒꯁꯨ ꯃꯄꯥꯟꯗ ꯑꯦꯛꯁꯄꯣꯖ ꯇꯧꯔꯛꯇꯕ
ꯎꯝ
ꯑꯗꯨꯅ ꯃꯩꯍꯧ ꯂꯥꯡꯄꯣꯛ ꯊꯣꯛꯄ ꯑꯗꯨꯒꯨꯝꯕꯗ ꯑꯗꯒꯤ ꯀꯟꯕ ꯉꯝꯃꯦꯕꯀꯣ ꯃꯥꯅ ꯌꯥꯝ ꯁꯦꯞꯇꯤ ꯑꯣꯏꯌꯦꯕ ꯑꯗꯨꯅ ꯑꯗꯨꯝ ꯑꯣꯏ ꯑꯣꯏ ꯇꯄꯝꯒꯨꯝꯕ ꯀꯩꯒꯨꯝꯕꯒꯤꯁꯨ ꯑꯗꯨꯝ ꯃꯩꯁꯦ ꯐꯨꯝꯅꯔꯤꯁꯦ ꯃꯅꯨꯡꯗ ꯑꯗꯨꯅ ꯅꯣꯏ ꯐꯨꯝꯕꯒꯤ ꯄ꯭ꯂꯥꯟ ꯇꯧꯔꯗꯤ ꯌꯥꯝ ꯐꯔꯦ
ꯍꯣꯏ ꯑꯗꯣ ꯁꯨꯃꯥꯏꯅ ꯐꯨꯝꯕꯁꯦ ꯍꯌꯦꯡ ꯁꯦꯝꯕ ꯈꯣꯠꯄꯗꯒꯗꯤ ꯀꯩꯁꯨ ꯀꯩꯅꯣꯒꯨꯝꯕ ꯂꯥꯛꯑꯣꯏꯗ꯭ꯔꯣ ꯕꯦꯔꯥꯒꯨꯝꯕ ꯂꯥꯛꯑꯣꯏꯗ꯭ꯔꯣ
ꯀꯩꯁꯨ ꯂꯥꯛꯑꯣꯏꯗ ꯑꯗꯨ ꯂꯥꯛꯇꯅꯕ ꯍꯥꯏꯁꯦ ꯃꯣꯏꯅ ꯁꯦꯝ ꯑꯩꯈꯣꯏꯒꯤ ꯑꯩꯈꯣꯏꯅꯁꯨ ꯁꯦꯝ ꯀꯥꯟꯗꯗꯤ ꯑꯩꯈꯣꯏꯅ ꯁꯦꯝꯕ ꯀꯥꯟꯗꯁꯨ ꯑꯗꯨꯝ ꯃꯥꯒꯤ ꯖꯪꯁꯟ ꯍꯥꯏꯇꯥꯔꯦ ꯑꯗꯨꯝ ꯃꯈꯨꯝ ꯄꯥꯜꯂꯒ ꯍꯥꯡꯗꯣꯛ ꯍꯥꯡꯖꯤꯟ ꯌꯥꯕ ꯍꯥꯏꯕꯗꯤ ꯑꯗꯨꯝ ꯊꯦꯛꯇꯣꯛ ꯊꯦ ꯊꯛꯆꯤꯟꯕꯒꯨꯝꯕ ꯑꯩꯈꯣꯏ ꯀꯣꯅꯔꯒꯨꯝꯕ ꯊꯦꯛꯄꯒꯨꯝꯕ ꯃꯄꯥ ꯑꯁꯤꯗ ꯋꯥꯋꯌꯔ ꯖꯦꯁ ꯇꯠꯈ꯭ꯔꯦ ꯆꯤꯡꯊꯣꯛ ꯆꯤꯡꯁꯤꯟ ꯌꯥꯅꯕ ꯍꯥꯏꯇꯥꯔꯦ ꯀꯣꯟꯅ ꯑꯃꯨꯛ ꯔꯤꯄꯤꯌꯥꯔꯤꯡ ꯇꯧꯔꯒꯦ ꯃꯩꯁꯦ ꯁꯦꯝꯒꯦ ꯍꯥꯏ ꯀꯥꯟꯗ ꯑꯗꯨꯝ ꯁꯦꯝꯕꯗ ꯊꯣꯛꯀꯗꯕꯩ ꯃꯑꯣꯡꯗ ꯑꯗꯨꯃꯥꯏꯅ ꯌꯦꯡꯉꯒ ꯃꯥꯒꯤ ꯖꯪꯁꯟꯁꯦ ꯃꯆꯥ ꯃꯆꯥ ꯊꯝꯍꯧꯗꯣꯏꯅꯦꯕꯀꯣ ꯑꯗꯨꯅ ꯀꯩꯁꯨ ꯄ꯭ꯔꯣꯕ꯭ꯂꯦꯝ ꯂꯩꯇꯦꯗ ꯑꯗꯨꯒ ꯍꯌꯦꯡ ꯑꯗꯨꯒꯤ ꯄ꯭ꯔꯣꯕ꯭ꯂꯦꯝ ꯍꯥꯏꯕꯕꯨ ꯑꯩꯈꯣꯏꯅ ꯄꯥꯜꯂꯤꯀꯥꯟꯗ ꯁꯦꯝꯃꯤꯀꯥꯟꯗ ꯃꯥꯒꯤ ꯃꯄꯥꯁꯦ ꯐꯖꯅ ꯇꯨꯡꯒꯤ ꯄ꯭ꯂꯥꯟ ꯌꯦꯡꯉꯒ ꯃꯄꯥꯁꯦ ꯊꯝꯍꯧꯕ ꯍꯥꯏꯇꯥꯔꯦ
ꯎꯝ
ꯔꯨꯝ ꯑꯃꯗ ꯅꯪꯒꯤ ꯔꯨꯝꯕꯨ ꯍꯥꯏꯔꯛꯣ ꯅꯪꯒꯤ ꯔꯨꯝ ꯃꯄꯥꯜꯗꯨꯗ ꯕꯦꯠ ꯅ ꯁ꯭ꯋꯥꯏꯗ ꯊꯥꯔꯅꯤ ꯑꯗꯒꯤ ꯁꯥꯏꯠ ꯇꯦꯕꯜ ꯁ꯭ꯋꯥꯏꯗ ꯂꯥꯛꯀꯅꯤ ꯑꯗꯨꯒꯤ ꯃꯄꯥ ꯌꯦꯡꯉ ꯌꯦꯡꯉꯒ ꯃꯩ ꯁꯤꯖꯤꯟꯅꯗ ꯑꯗꯩ ꯍꯧꯖꯤꯛꯇꯤ ꯎꯄꯨ ꯀꯩꯀꯥꯁꯨ ꯑꯗꯨꯝ ꯃꯩ ꯊꯥꯅꯔꯦꯗꯅ ꯃꯅꯨꯡꯗ ꯎꯄꯨ ꯃꯅꯨꯡꯗ ꯃꯩ ꯊꯥꯅꯔꯦꯗꯅ ꯑꯥ ꯑꯗꯣ ꯊꯥꯏꯅꯉ ꯑꯩ ꯃꯩ ꯁꯦꯝꯕꯗꯗꯤ ꯁ꯭ꯋꯥꯏꯁꯦ ꯎꯄꯨ ꯈꯤꯟꯒ꯭ꯔꯗꯧꯅꯤꯒ ꯍꯥꯏꯔꯒ
ꯎꯝ
ꯑꯩꯈꯣꯏꯒꯤ ꯀꯩꯅꯣ ꯇꯧꯍꯟꯗꯕ ꯍꯥꯏꯇꯥꯔꯦ ꯃꯩ ꯄꯥꯟꯅꯗꯕ ꯑꯗꯨꯃꯥꯏꯅ ꯇꯧꯔꯝꯃꯦꯕ ꯑꯗꯣ ꯍꯧꯖꯤꯛ ꯀꯥꯟꯗꯤ ꯌꯥꯗ꯭ꯔꯦꯕ ꯑꯗꯨꯅ ꯎꯄꯨ ꯈꯤꯟꯐꯝ ꯖꯒꯥꯁꯤꯁꯨ ꯃꯩ ꯄꯥꯟꯒꯗꯧꯅꯦꯕ
ꯑꯗꯨ ꯀꯩꯒꯨꯝꯕ ꯑꯗꯨꯃꯥꯏꯅ ꯐꯤꯛꯁ ꯍꯥꯏꯗꯤ ꯃꯅꯨꯡꯗ ꯇꯧꯁꯤꯟꯈꯤꯕꯒꯤ ꯃꯩ ꯐꯤꯇꯤꯡꯒꯣ ꯇꯧꯁꯦ ꯍꯌꯦꯡ ꯑꯩꯈꯣꯏꯅ ꯑꯇꯣꯞꯄ ꯖꯒꯥ ꯑꯃ ꯑꯃꯨꯛ ꯁꯨꯃꯥꯏꯅ ꯁꯣꯝꯗ ꯁꯦꯝꯗꯣꯛꯅꯤꯡꯉꯦ ꯃꯩꯒꯤ ꯄꯣꯏꯟ ꯑꯃ ꯄꯤꯅꯤꯡꯉꯦ ꯈꯣꯠꯂꯦ ꯍꯥꯏꯕ ꯀꯥꯟꯗ ꯑꯗꯨꯝ ꯁꯦꯝꯗꯣꯛꯄ ꯌꯥꯗꯤ ꯌꯥꯗꯣꯏ ꯅꯠꯇ꯭ꯔꯣ
ꯁꯦꯝꯗꯣꯛꯄꯕꯨꯗꯤ ꯌꯥꯏ ꯑꯥ ꯑꯗꯣ ꯐꯖꯟꯅ ꯄꯦꯟꯇꯤꯡ ꯇꯧꯒ꯭ꯔꯕ ꯋꯥꯜꯗꯣ ꯑꯃꯨꯛ ꯀꯛꯊꯠꯂꯒ ꯐꯨꯝꯕ ꯑꯃꯨꯛ ꯅꯥꯏꯔꯛꯑꯅꯤꯗꯅꯀꯣ
ꯎꯝ
ꯑꯗꯨ ꯅꯠꯇ꯭ꯔꯒꯅ ꯁꯦꯝꯗꯣꯛꯄ ꯍꯥꯏꯖꯦ ꯃꯅꯨꯡꯗ ꯑꯌꯥꯝꯕ ꯌꯨꯝꯒꯤ ꯃꯈꯩꯗꯤ ꯄꯨꯂꯞ ꯐꯨꯝꯃꯒ ꯁꯦꯝꯅꯤꯡꯉꯤꯕ ꯖꯒꯥꯗꯨꯃ ꯃꯄꯥꯟꯗ ꯅꯞꯄꯒ ꯄꯨꯕ ꯑꯃ ꯑꯗꯨꯢ ꯃꯇꯦꯚ ꯇꯨꯃ ꯑ ꯁꯦꯠ ꯑꯣꯏꯅ ꯑꯗꯨꯃꯥꯏꯅ ꯑꯗꯨꯗꯤ ꯂꯥꯡꯉꯒ ꯂꯩꯔꯦꯗꯅ ꯌꯦꯡꯕꯗꯗꯤ ꯐꯖꯗ꯭ꯔꯦꯗꯅꯀꯣ
ꯎꯝ ꯎꯝ
ꯑꯗꯨꯅ ꯁꯦꯝꯃꯤꯒꯥꯟꯗ ꯃꯄꯥꯗꯣ ꯃꯨꯟꯅ ꯈꯜꯂꯒ ꯍꯥꯏꯇꯥꯔꯦ ꯑꯗꯨꯝ ꯔꯨꯝꯗꯨꯃꯒꯤ ꯁꯦꯞꯇꯨ ꯌꯦꯡꯉꯒ ꯁꯦꯝꯍꯧꯕꯅꯗꯤ ꯈ꯭ꯋꯥꯏ ꯕꯦꯁ ꯑꯣꯏꯔꯅꯤ
ꯎꯝ ꯎꯝꯝ
ꯃꯩꯒꯤ ꯑꯣꯏꯅꯗꯤ
ꯍꯣꯏ ꯑꯗꯣ ꯑꯃꯨꯛ ꯁꯦꯝꯗꯣꯛꯅꯤꯡꯉꯛꯄ ꯍꯥꯏꯁꯤꯗꯤ ꯑꯃ ꯑꯗꯨꯝ ꯂꯩꯗꯅ
ꯑꯥ
ꯑꯗꯨꯒꯤ ꯑꯃꯨꯛ ꯈꯟꯕ ꯑꯗꯒꯤ
ꯑꯃꯨꯛ ꯃꯥꯗꯤ ꯎꯒꯤꯗ꯭ꯔꯝꯅꯤꯅ ꯍꯌꯦꯡ ꯍꯥꯏꯗꯤ ꯑꯩꯈꯣꯏꯒꯤ ꯁꯦꯝꯃꯝꯃꯤꯕ ꯃꯤꯖꯤꯡꯗꯨꯅ ꯑꯗꯨꯝ ꯁꯦꯝꯅꯤ ꯍꯥꯏꯕ ꯂꯩ ꯇꯦꯠꯗꯅꯀꯣ ꯑꯍꯥꯥꯟꯕ ꯁꯦꯝꯃꯝꯃꯤꯖꯤꯡꯗꯨꯅ ꯒꯨꯝ ꯀꯩꯒꯨꯝꯕ ꯃꯣꯏ ꯁꯪꯉꯛꯇ꯭ꯔꯥ ꯀꯥꯟꯗ ꯌꯥꯗꯕ ꯈꯣꯠꯇꯕ ꯇꯧꯕ ꯀꯥꯟꯗꯖꯨ ꯑꯗꯨꯝ ꯁꯦꯝꯅꯤꯡꯉꯛꯄ ꯈꯣꯠꯄꯗ ꯑꯃꯨꯛ ꯕꯦꯔꯥ ꯂꯩꯒꯗ꯭ꯔꯥ ꯀꯥꯏꯅꯁꯨ ꯈꯟꯂꯤꯅꯦ ꯑꯃꯨꯛꯁꯨ
ꯑꯣ ꯀꯩꯁꯨ ꯕꯦꯔꯥꯕꯨꯗꯤ ꯂꯩꯔꯣꯏꯗ ꯑꯗꯨꯒ ꯍꯣꯏ ꯌꯥꯎꯋꯦ ꯑꯩꯈꯣꯏꯅ ꯑꯗꯨꯝ ꯑꯩꯩ ꯁꯦꯝ ꯀꯥꯟꯗ ꯔꯤꯄꯤꯌꯥꯔꯤꯡꯒꯨꯝꯕꯒꯤ ꯌꯨꯝ ꯔꯤꯄꯤꯌꯥꯔꯤꯡꯒꯨꯝꯕ ꯇꯧꯕꯖꯦ ꯃꯩꯒꯤ ꯁꯤꯒꯨꯝꯕ ꯇꯧꯀꯥꯟꯗꯗꯤ ꯑꯗꯨꯝ ꯍꯥꯟꯅ ꯁꯦꯝꯃꯝꯕ ꯃꯤꯖꯤꯅ ꯀꯂꯔ ꯀꯣꯠꯁꯦ ꯑꯩꯈꯣꯏꯒꯤ ꯋꯥꯌꯔꯗꯁꯨ ꯀꯂꯔ ꯀꯣꯗ ꯂꯩꯗꯅꯀꯣ ꯑꯗꯨꯝ ꯑꯃꯨꯕ ꯑꯁꯪꯕ ꯑꯉꯥꯡꯕ ꯇꯧꯔꯒ ꯑꯗꯨꯝ ꯂꯩꯗꯅ ꯁꯤꯒꯨꯝꯕ ꯀꯂꯔ ꯄꯣꯠꯁꯦ ꯏꯔꯦꯟꯖꯅ ꯍꯥꯏꯗꯤ ꯇꯨꯡꯗ ꯑꯃꯨꯛ ꯂꯥꯛꯀꯗꯕ ꯁꯦꯝꯒꯗꯕ ꯃꯤꯗꯨꯅꯖꯨ ꯍꯦꯛ ꯌꯦꯡꯕꯒ ꯈꯪꯒꯗꯕꯩ ꯃꯑꯣꯡꯗ ꯊꯃꯝ ꯊꯝꯕꯤꯔꯝꯃꯒꯗꯤ ꯌꯥꯝ ꯅꯨꯡꯉꯥꯏꯌꯦꯕꯀꯣ ꯑꯗꯨꯃꯥꯏꯅ ꯑꯗꯣ ꯀꯅꯥꯒꯨꯝꯕ ꯊꯝꯃꯝꯗꯕ ꯑꯗꯨꯝ ꯃꯣꯏꯒꯤ ꯌꯥꯔ ꯂꯣꯏꯔꯦꯅ ꯁꯦꯝꯒꯤꯕ ꯀꯥꯡꯒꯨꯁꯨ ꯂꯩꯌꯦꯕ ꯁꯦꯝꯃꯝꯕꯁꯨ ꯑꯗꯨꯝ ꯊꯦꯡꯅꯩ ꯍꯥꯏꯇꯥꯔꯦ ꯑꯗꯨꯒꯨꯝꯕꯗꯒꯗꯤ ꯌꯥꯝ ꯅꯨꯡꯉꯥꯏꯇꯦ ꯃꯩ ꯁꯦꯝꯕꯒꯤ ꯑꯣꯏꯅꯗꯤ
ꯎꯝ ꯑꯗꯨꯅꯦ ꯑꯃ ꯁꯦꯝꯃꯝꯕ ꯃꯤꯅ ꯃꯑꯣꯡ ꯇꯥꯗ꯭ꯔꯗꯤ ꯍꯌꯦꯡ ꯑꯃꯨꯛ ꯁꯦꯝꯗꯣꯛꯅꯤꯡꯕꯗ ꯑꯣꯏꯔꯁꯨ ꯀꯩ ꯑꯣꯏꯔꯁꯨ ꯅꯨꯡꯉꯥꯏꯇꯦ ꯍꯥꯏꯗꯤ ꯑ ꯇꯥꯏ ꯇꯥꯗꯦꯗꯣ ꯑꯩꯈꯣꯏꯅ ꯈꯪꯕꯁꯨ ꯅꯠꯇꯕꯅꯤꯅ ꯃꯣꯏꯅ ꯑꯗꯨꯝ ꯃꯅꯨꯡꯗ ꯄꯪꯇꯧ ꯇꯧꯁꯜꯂꯝꯕꯗꯣ ꯑꯩꯈꯣꯏ ꯀꯩꯁꯨ ꯌꯦꯡꯕꯗ ꯈꯪꯕ ꯉꯝꯕ ꯑꯣꯏꯗꯦ ꯑꯩꯈꯣꯏꯅ ꯑꯗꯨꯒꯤ ꯃꯔꯝꯗ ꯂꯩꯕ ꯅꯠꯇꯕꯅꯤꯅꯅꯦ ꯃꯣꯏ ꯍꯥꯏꯔꯛꯄꯗꯣ ꯑꯗꯨꯝ ꯆꯨꯝꯕꯣꯏꯗ ꯅꯤꯡꯉꯦꯕ ꯍꯦꯛꯇ
ꯑꯗꯨꯅꯦ ꯁꯦꯝꯃꯤꯕ ꯃꯤꯗꯣ ꯐꯖꯅ ꯌꯦꯡꯍꯜꯂꯣ ꯍꯌꯦꯡ ꯆꯦꯛꯁꯤꯟꯅ ꯑꯗꯨꯝ ꯃꯄꯨꯗꯨꯅꯖꯨ ꯑꯦ ꯍꯌꯦꯡ ꯑꯥ ꯀꯟꯗꯤꯁꯟꯗꯣ ꯑꯗꯨꯝ ꯐꯖꯅ ꯏꯔꯦꯟꯖꯅ ꯍꯥꯏꯔꯒ ꯍꯥꯏꯇꯥꯔꯦ ꯑꯗꯨꯝ ꯃꯇꯨꯡꯗ ꯑꯗꯨꯝ ꯌꯥꯗ꯭ꯔꯦ ꯈꯣꯠꯇ꯭ꯔꯦ ꯍꯥꯏꯕꯗꯁꯨ ꯃꯤ ꯑꯃꯅ ꯑꯃꯅ ꯄꯥꯏꯕꯗꯖꯨ ꯍꯦꯛ ꯍꯩꯗꯧꯕꯩ ꯃꯑꯣꯡꯗ ꯊꯝꯕꯤꯔꯝꯃꯨ ꯀꯥꯏꯅ ꯏꯆꯝ ꯆꯝꯅ ꯑꯗꯨꯝ ꯍꯦꯛꯇ ꯍꯥꯏꯔꯒ ꯑꯗꯨꯝ ꯁꯦꯝꯕ ꯁꯦꯝꯍꯟꯕ ꯌꯥꯏ ꯍꯥꯏꯗꯤ ꯃꯣꯏꯅꯁꯨ ꯈꯪꯅꯕꯨꯗꯤ ꯊꯝꯖꯔꯝꯃꯗꯣꯏꯅꯦ ꯍꯥꯏꯕꯕꯨ ꯃꯄꯨꯗꯨꯅꯁꯨ ꯍꯥꯏꯐꯦꯠ ꯅꯤꯡꯁꯤꯡꯉꯒꯗꯤ ꯅꯣꯏꯅꯁꯨ ꯍꯥꯏꯐꯦꯠ ꯅꯤꯡꯁꯤꯡꯉꯒꯗꯤ ꯐꯩꯗꯅ ꯃꯣꯏ ꯆꯦꯛꯁꯤꯟꯅ ꯑꯗꯨꯝ ꯁꯦꯝꯖꯩꯗꯅ
ꯑꯗꯨꯅꯦ ꯃꯃꯥꯡꯒꯤ ꯃꯤꯒꯤ ꯑꯇꯣꯞꯄꯒꯤ ꯁꯦꯝꯅꯕꯗꯁꯨꯅꯦ ꯃꯑꯣꯡ ꯇꯥꯗꯕ ꯌꯥꯝ ꯌꯥꯎꯅꯩꯌꯦꯕ ꯑꯗꯨꯏꯅꯦ ꯑꯃ ꯃꯇꯝꯒꯤ ꯑꯣꯏꯕꯅꯤꯅ ꯐꯨꯝꯕꯗꯨꯅꯗꯤ ꯑꯃꯨꯛ ꯄꯥꯝꯕ ꯍꯥꯏꯗꯤ ꯁꯦꯝ ꯃꯇꯝ ꯌꯨꯝ ꯑꯅꯧꯕ ꯁꯥꯏꯁꯤꯅ ꯑꯅꯧꯕ ꯇꯦꯛꯅꯣꯂꯣꯖꯤꯗꯤ ꯁꯤꯖꯤꯟꯅꯕꯗꯤ ꯄꯥꯝꯕ ꯑꯗꯨ ꯑꯃꯨꯛ ꯑꯗꯨ ꯇꯧꯔꯒ ꯑꯁ ꯑꯃ ꯑꯗꯨ ꯇꯧꯕꯅꯤꯒ ꯑꯗꯥ ꯇꯧꯕꯅꯤꯒ ꯃꯤꯁꯤꯅ ꯄꯪꯈꯥꯏ ꯍꯥꯏꯩꯖꯔꯛꯄꯁꯤꯗ ꯑꯃꯃꯨꯛ ꯈꯜꯂꯤꯕ ꯍꯦꯛꯇ
ꯃꯥꯅꯦ ꯍꯧꯖꯤꯛ ꯭ꯌꯥꯟꯒꯤ ꯑꯗꯨꯅꯁꯨ ꯍꯦꯟꯅ ꯐꯖꯔꯦ ꯍꯥꯏꯗꯤ ꯅꯍꯥꯟꯋꯥꯏꯗꯤ ꯃꯩꯒꯤ ꯁ꯭ꯋꯤꯆ ꯁꯣꯀꯦꯠ ꯑꯗꯒꯤ ꯑꯁꯤꯒꯨꯝꯕ ꯑꯗꯩ ꯃꯥꯒꯤ ꯁꯣꯀꯦꯠꯀꯤ ꯄ꯭ꯂꯦꯠꯀꯨꯝꯕ ꯁꯤꯁꯦ ꯍꯥꯋꯥꯏ ꯊꯣꯛꯑꯝꯕꯗꯨꯒ ꯑꯗꯒꯤ ꯍꯧꯖꯤꯛ ꯍꯧꯖꯤꯛ ꯑꯞꯗꯦꯠ ꯑꯣꯏꯅ ꯍꯧꯖꯤꯛ ꯊꯣꯛꯂꯛꯏꯁꯤꯒ ꯃꯁꯛꯁꯨ ꯌꯥꯝ ꯈꯦꯠꯅꯔꯦꯕ ꯑꯗꯨꯅ ꯍꯧꯖꯤꯛꯀꯥꯟ ꯊꯣꯛꯂꯛꯏꯁꯤꯅꯗꯤ ꯐꯨꯝꯃꯒ ꯃꯩꯗꯣ ꯃꯅꯨꯡꯗ ꯐꯨꯝꯃꯒ ꯂꯩꯈꯤꯕꯗꯨꯅ ꯍꯦꯟꯅ ꯐꯖꯕ ꯗꯤꯖꯥꯏꯟ ꯑꯣꯏꯕ ꯍꯧꯖꯤꯛ ꯍꯧꯖꯤꯛ ꯊꯣꯛꯏꯁꯤꯅꯗꯤ ꯑꯃꯨꯛ
ꯎꯝ
ꯑꯗ ꯉꯍꯥꯟꯋꯥꯏꯒꯤꯗꯨꯁꯨ ꯉꯍꯥꯟꯋꯥꯏꯒꯤꯗꯨꯗꯤ ꯑꯃꯨꯛ ꯐꯨꯝꯕꯗꯣ ꯐꯖꯔꯣꯏꯏꯑꯕ ꯅꯍꯥꯟꯋꯥꯏꯒꯤ ꯁꯨꯏ ꯁꯣꯀꯦꯠꯇꯨꯗꯤ ꯑꯃꯨꯛ ꯑꯗꯨꯅ ꯑꯗꯨꯅꯁꯨ ꯐꯝꯅꯔꯝꯗꯕꯖꯥꯠꯅꯤ ꯉꯍꯥꯟꯋꯥꯏꯖꯦ
ꯑꯣ ꯍꯧꯖꯤꯛ ꯑꯅꯧꯕ ꯊꯣꯛꯄ ꯉ ꯇꯔꯥ ꯐꯨꯝꯅꯩꯁꯤꯡꯁꯦ
ꯑꯥ ꯁ꯭ꯋꯏꯠ ꯁꯣꯀꯦꯠ ꯗꯒꯤ ꯀꯩꯗꯒꯤ ꯐꯨꯝꯃꯒꯅ ꯍꯦꯟꯅ ꯃꯁꯛ ꯊꯣꯛꯄ ꯐꯖꯕꯗꯨꯣ ꯑꯣꯏꯕ ꯑꯗꯨꯅꯁꯨ ꯃꯄꯨꯁꯤꯡꯁꯤꯅ ꯑꯗꯨꯝ ꯑꯗꯒꯤ ꯁꯦꯞꯇꯤꯁꯨ ꯑꯣꯏꯔꯦꯗꯅ ꯉꯁꯥꯏ ꯃꯩꯍꯧ ꯂꯥꯡꯄꯣꯛ ꯊꯣꯛꯄ ꯀꯩꯗꯧꯕꯗ ꯑꯗꯨꯒ ꯃꯩꯍꯧ ꯂꯥꯡꯄꯣꯛ ꯊꯣꯛꯄ ꯎꯄꯥꯏꯁꯦ ꯀꯩꯁꯨ ꯌꯥꯎꯕ ꯄꯣꯠ ꯅꯠꯇꯦꯗ ꯑꯩꯈꯣꯏꯅ ꯃꯄꯥ ꯆꯥ ꯆꯥꯅ ꯁꯤꯖꯤꯟꯅꯔꯒꯗꯤ
ꯎꯝ ꯃꯥꯅꯤ ꯃꯥꯅꯤ ꯄꯥꯛ ꯄꯥꯛ ꯀꯩꯁꯨ ꯊꯣꯛꯄ ꯅꯠꯇꯦ
ꯍꯣꯏ ꯁꯤꯛꯁꯇꯤꯟ ꯑꯦꯝꯄꯤꯌꯔꯒꯤ ꯖꯦꯛ ꯁꯤꯐꯝꯗꯨꯗ ꯑꯗꯨꯝ ꯈꯤꯇꯪ ꯋꯥꯔꯗ ꯈꯔ ꯆꯥꯎꯕ ꯔꯥꯏꯁ ꯀꯨꯀꯔꯒꯨꯝꯕ ꯏꯟꯗꯛꯁꯟꯒꯨꯝꯕ ꯑꯣꯏꯔꯁꯨ ꯑꯗꯨꯝ ꯍꯦꯛ ꯁꯤꯖꯤꯟꯅꯕꯤꯕ ꯍꯥꯏꯇꯥꯔꯦ
ꯎꯝ
ꯑꯗꯨꯒ ꯑꯩꯈꯣꯏꯒꯤ ꯐꯣꯟ ꯆꯥꯔꯖ ꯇꯧꯅꯕ ꯀꯩꯗꯧꯅꯕ ꯑꯗꯨꯒꯨꯝꯕ ꯈꯇꯪ ꯂꯦꯝ ꯊꯥꯅꯕ ꯕ꯭ꯂꯞ ꯊꯥꯅꯕ ꯈꯇꯪ ꯄꯥꯜꯂꯤꯕ ꯁꯨꯋꯁ ꯁꯣ ꯄꯀꯦꯠꯇꯨꯗ ꯋꯥꯠ ꯑꯆꯧꯕꯗꯣ ꯊꯤꯟꯖꯤꯜꯂꯨꯔꯒꯗꯤ ꯍꯦꯛ ꯆꯥꯛꯇꯣꯏꯅꯤꯗꯣ ꯑꯗꯨꯗ ꯁꯤꯖꯤꯟꯅꯔꯤꯕ ꯃꯤ ꯑꯗꯨꯒꯤꯁꯨ ꯃꯄꯨ ꯍꯥꯏꯇꯥꯔꯦ ꯁꯤꯖꯤꯟꯅꯔꯤꯕ ꯃꯤꯗꯨꯒꯤꯁꯨ ꯃꯈꯥ ꯄꯣꯜꯂꯦ ꯃꯩꯁꯦ ꯀꯨꯏꯅ ꯆꯠꯄ ꯆꯠꯇꯕ ꯍꯥꯏꯖꯩ
ꯎꯝ
ꯑꯗꯨꯝ ꯀꯩꯁꯨ ꯌꯥꯗꯕꯗꯤ ꯄꯥꯏ ꯇꯧꯕ ꯅꯇꯦꯗ ꯑꯗꯨꯒ ꯃꯅꯨꯡꯗ ꯐꯨꯝꯕꯗꯕꯨꯗꯤ ꯋꯥꯌꯥꯔꯒꯨꯝꯕꯒꯁꯦ ꯀꯝꯄꯅꯤ ꯑꯗꯨꯝ ꯈꯔ ꯈꯟꯅꯩ ꯍꯥꯏꯇꯥꯔꯦ ꯑꯐꯕ
ꯎꯝ
ꯀꯝꯄꯅꯤ ꯐꯠꯇ꯭ꯔꯒꯗꯤ ꯅꯨꯡꯉꯥꯏꯇꯦꯗꯅ ꯃꯥꯗꯤ ꯄꯥꯔ ꯄꯥꯔꯛ ꯈꯦꯛꯇ ꯁꯦꯝꯃꯨꯕ ꯌꯥꯕ ꯅꯠꯇꯦꯕ
ꯎꯝ
ꯑꯗꯨꯅ ꯀꯌꯔꯒꯨꯝꯕꯗꯣ ꯑꯐꯕ ꯇꯧꯍꯧꯕ ꯑꯗꯨ ꯑꯣꯏꯔꯗꯤ ꯃꯅꯨꯡꯗ ꯐꯨꯝꯕꯗꯨꯅꯁꯨ ꯁꯦꯞꯇꯤ ꯑꯣꯏꯔꯦ ꯑꯗꯨꯗꯒꯤ ꯃꯁꯛ ꯐꯖꯕꯁꯨ ꯍꯦꯜꯂꯦ ꯍꯧꯖꯤꯛꯀꯥꯟ ꯑꯗꯨ ꯉꯥꯛꯇꯅꯤ ꯇꯧꯅꯔꯤꯁꯦ
ꯎꯝ ꯍꯣꯏ ꯑꯗꯨꯅꯦ ꯑꯅꯧꯕꯗꯗꯤ ꯂꯣꯏꯅꯃꯛ ꯃꯅꯨꯡꯗ ꯐꯨꯝꯕꯤꯗ ꯑꯣꯏꯅ ꯂꯣꯏ ꯇꯧꯅꯕꯅꯤꯅ ꯑ ꯀꯩꯅꯣ ꯑꯗꯨꯅꯗꯤ ꯑꯃꯨꯛ ꯍꯟꯕꯤꯗꯨꯅꯗꯤ ꯄꯥꯝꯕ ꯍꯣꯏꯅꯦ ꯑꯗꯨ ꯅꯪꯁꯨ ꯇꯧꯋꯦ ꯍꯥꯏꯕꯅꯤꯅ ꯍꯌꯦꯡ ꯀꯩꯅꯣ ꯇꯧꯔꯛꯑꯒꯦ ꯃꯩꯒꯤ ꯀꯩꯒꯤꯁꯦ ꯁꯦꯝꯗꯣꯛ ꯁꯦꯝꯖꯤꯟ ꯇꯧ ꯀꯥꯟꯗ ꯈꯪꯗꯕ ꯈꯣꯠꯇꯕ ꯂꯩꯕ ꯑꯗꯨꯝ ꯇꯥꯊꯣꯛ ꯇꯥꯁꯤꯟ ꯅꯪꯉꯣꯟꯗ ꯑꯗꯨꯝ ꯇꯧꯔꯛ ꯌꯥꯅꯤꯅ
ꯌꯥꯅꯤ ꯌꯥꯅꯤ ꯅꯣꯡꯃ ꯂꯥꯛꯀꯦ ꯑꯗꯨꯝ ꯀꯣꯏꯔꯛꯀꯦ ꯍꯥꯏꯗꯤ ꯅꯣꯏꯒꯤ ꯃꯩ ꯁꯦꯝꯕ ꯍꯧꯔꯛꯄꯒꯤ ꯇꯥꯏꯃꯤꯡꯗꯣ
ꯑꯥ
ꯑꯗꯨꯗ ꯑꯩꯈꯣꯏꯒ ꯅꯣꯏꯒꯕꯨꯗꯤ ꯌꯥꯝ ꯂꯥꯞꯅꯔꯕꯅꯤꯅꯀꯣ ꯑꯩꯈꯣꯏꯅ ꯍꯦꯛ ꯁꯦꯝꯅꯤꯡꯉꯦꯅ ꯁꯦꯝꯕ ꯂꯥꯛꯄꯗꯨꯁꯨ ꯐꯔꯛ ꯇꯥꯔꯅꯦꯕ
ꯍꯣꯏ ꯍꯣꯏ
ꯅ ꯃꯩꯕꯨꯗꯤ ꯑꯅꯛ ꯄꯄꯗꯨꯗꯒꯤ ꯑꯗꯨꯝ ꯁꯦꯝꯕꯅꯗꯤ ꯐꯕꯅꯤꯗ ꯍꯣꯏ ꯅꯪ ꯊꯕꯛ ꯇ ꯑꯗꯨ ꯑꯣꯏꯔꯗꯤ ꯇꯧꯖꯔꯁꯦ
ꯎꯝ ꯎꯝ ꯍꯣꯏ ꯍꯣꯏ ꯍꯣꯏ ꯑꯃꯨꯛ ꯄꯥꯎ ꯐꯥꯎꯅꯁꯤꯦ
ꯍꯣꯏ ꯍꯣꯏ